ꯍꯜꯂꯣ
ꯀꯩꯗꯧꯔꯤꯅꯣ
ꯀꯩꯁꯨ ꯇꯧꯗꯦ ꯅꯪꯕꯨ ꯈꯜꯂꯤꯌꯦ
ꯀꯩ ꯈꯜꯂꯤꯅꯣ
ꯅꯪ ꯈꯜꯂꯤꯅꯦ ꯎꯗꯕꯁꯨ ꯀꯨꯏꯔꯦ ꯀꯃꯥꯏ ꯀꯃꯥꯏꯅ ꯇꯧꯔꯤꯒꯦ ꯅꯪ ꯈꯜꯂꯤꯅꯦ ꯅꯨꯡꯉꯥꯏꯔꯤꯕꯣ
ꯅꯨꯡꯁꯥꯥꯁꯦ ꯁꯥꯢꯅꯦꯍꯦ ꯑꯩ ꯍꯧꯖꯤꯛ ꯆꯠꯊꯔꯤꯕꯀꯣ ꯑꯁ ꯁꯥꯕꯅ ꯍꯨꯃꯥꯡꯁꯦ ꯂꯣꯏ ꯇꯥꯔꯦ ꯀꯩꯗꯧꯔꯤꯅꯣ ꯅꯪꯗꯤ
ꯑꯁ ꯅꯨꯡꯁꯥ ꯆꯥꯃꯟꯕꯩ ꯀꯥꯗ ꯑꯗꯨꯝ ꯂꯩꯗ
ꯎꯝ ꯅꯨꯡꯉꯥꯏꯀꯣ ꯃꯤ ꯃꯆꯥꯗꯤ ꯉꯁꯤ ꯊꯕꯛ ꯆꯠꯇ꯭ꯔꯦ ꯗꯨꯇꯤ ꯂꯩꯇ꯭ꯔꯕꯣ ꯉꯁꯤ
ꯂꯩꯇꯦ
ꯑꯣꯐ꯭ꯂꯥ ꯁꯟꯗꯦ ꯈꯨꯗꯤꯡ ꯁꯨꯇꯤꯔ
ꯑꯗꯨꯏꯒꯤ ꯅꯠꯇꯗ ꯑꯩꯈꯣꯏꯒꯤ ꯊꯕꯛꯁꯤꯗꯤ ꯑꯁ ꯀꯔꯤ ꯍꯥꯏꯗꯣꯏꯅꯣ ꯈꯪꯗ‌ꯦ ꯍꯥꯏꯔꯛꯇ꯭ꯔꯗꯤ ꯆꯠ ꯇ‌ꯦꯅꯤ ꯍꯥꯏꯔꯛꯑ ꯀꯥꯟꯗ ꯆꯠꯀꯗꯕ ꯈꯥꯛꯇꯅꯤ
ꯑꯣ ꯃꯣꯏ ꯑꯣꯇꯤ ꯀꯩ ꯀꯩꯒꯨꯝꯕ ꯂꯩꯀꯥꯟꯗ ꯆꯠꯇꯣꯏꯅꯦꯕ ꯑꯗꯨꯗꯤ
ꯑꯣ ꯇꯤꯒꯤ ꯇꯧꯗ꯭ꯔꯦꯗ ꯑꯩ ꯀꯨꯏꯔꯦꯗ
ꯀꯩꯅꯣ ꯇꯣꯛꯑꯕꫭ
ꯑꫭꯇꯤ ꯇꯣꯛꯑꯦ
ꯀꯔꯤ ꯀꯔꯤ ꯑꯃꯨꯛ ꯇꯧꯔꯒꯦ
ꯑꯩꯔꯣ ꯑꯗꯨꯝ ꯑꯅꯥꯕ ꯁꯦꯕꯥ ꯇꯧꯕ
ꯃꯤꯒꯤꯗꯤ ꯊꯕꯛ ꯋꯥꯠꯇ‌ꯦꯀꯣ
ꯑꯁ ꯊꯕꯥꯛ ꯋꯥꯠꯇꯕꯩ ꯅꯠꯇꯦ
ꯇ꯭ꯔꯦꯟꯅꯤꯡꯒ ꯂꯣꯏ ꯂꯩꯔꯕꯅꯤꯅ ꯊꯕꯛ ꯋꯥꯠꯇꯦ ꯃꯤꯗꯤ ꯌꯥꯝ ꯅꯨꯡꯉꯥꯏꯕ ꯄꯨꯟꯁꯤꯅꯤꯀꫭ
ꯀꯥꯏꯗꯒꯤꯅꫭꯗ ꯋꯥꯈꯔꯕ ꯖꯥꯠꯅꯤ
ꯀꯅꯥ ꯀꯅꯥ ꯂꯩꯕꯅꯣ ꯅꯊꯟꯇ꯭ꯔꫭ
ꯅꯨꯄꯤꯒ ꯏꯅꯥꯎꯅꯨꯄꯤꯒ ꯂꯩꯕꯅꯦꯕ ꯃꯥ ꯑꯃꯨꯛ ꯆꯠꯈ꯭ꯔꯦ ꯏꯊꯟꯇ
ꯍꯧꯖꯤꯛꯇꯤ ꯅꯊꯟꯗ ꯑꯣꯏꯔꯅꯦ ꯑꯗꯨꯝꯗꯤ
ꯎꯝ
ꯑꯗꯨꯅ ꯅꯨꯡꯉꯥꯏꯕꯅꯤꯀꯣ ꯆꯥꯅꯤꯡ ꯀꯥꯟꯗ ꯆꯥꯔꯦ ꯆꯥꯅꯤꯡꯗꯔꯒꯅ ꯇꯣꯛꯑꯦ
ꯑꯗꯨꯒꯤꯅꯦ ꯌꯥꯝ ꯅꯣꯏꯔꯦ
ꯅꯪ ꯅꫭꯏ ꯑꯣꯡꯡꯡ
ꯐꯤꯞꯇꯤ ꯅꯥꯏꯟ
ꯐꯤꯞꯇꯤ ꯅꯥꯏꯟ
ꯑꯥ
ꯑ ꯑ ꯂꯣꯏꯔꯦ ꯑꯗꯨ ꯍꯦꯃꯟ꯭ꯔꯣ ꯐꯤꯐꯇꯤ ꯅꯥꯏꯟꯗꯨꯗꯤ ꯑꯥ
ꯅꯪꯗꯤ ꯀꯌꯥꯅꯪ ꯏꯁ ꯅꯣꯏ ꯁꯤꯗꯔꯤꯔꯥ
ꯑꯩ ꯑꯩꯗꯤ ꯅꯣꯏꯗ‌ꯦ ꯑꯩꯗꯤ ꯍꯥꯟꯅ ꯑꯩꯋ ꯐꯕꯗꯣ ꯐꯤꯇꯤ ꯐꯣꯔ ꯐꯤꯐꯇꯤ ꯐꯥꯏꯚ ꯐꯤꯇꯤ ꯍꯟꯗꯛꯁꯨ ꯋꯥꯛꯀꯤꯡ ꯀꯟꯅ ꯆꯦꯜꯂꯤ ꯑꯗꯨꯒ ꯐꯨꯠ ꯕꫭꯜꯁꯨ ꯁꯥꯅꯩ ꯅꯣꯏꯗ꯭ꯔꯦ ꯍꯟꯗꯛꯇꯤ ꯐꯤꯐꯇꯤ ꯐꯥꯏꯚ ꯐꯤꯞꯇꯤ ꯁꯤꯛꯁ ꯑꯗꯨꯃꯥꯏꯅ ꯑꯣꯏꯔꯕ ꯗꯂ ꯀꯥꯏ ꯅꯪꯗꯤ ꯐꯤꯐꯇꯤ ꯅꯥꯏꯟ ꯍꯦꯟꯃꯟꯗ꯭ꯔꯣꯕ
ꯑꯗꯨꯅꯦ ꯑꯁ ꯑꯦꯛꯁꯇ꯭ꯔꯥ
ꯌꯥꯝꯕꯗ ꯐꯤꯐꯇꯤ ꯊ꯭ꯔꯤ ꯐꯤꯐꯇꯤ ꯇꯨ ꯐꯤꯐꯇꯤ ꯊ꯭ꯔꯤ ꯑꯗꯨꯃꯥꯏꯅ ꯑꯣꯏꯗꯧꯕꯅꯦ
ꯍꯥꯟꯅꯗꯤ ꯑꯗꯨꯃꯥꯏ ꯑꯗꯨꯃꯥꯏꯅ ꯑꯣꯏꯔꯕꯅꯦ ꯑꯗꯣ ꯇꯨꯝꯕꯒ ꯆꯥꯕꯒ ꯇꯨꯝꯕꯒ ꯆꯥꯕꯒ ꯍꯥꯏꯗꯤ ꯊꯕꯛ ꯆꯠꯂꯁꯨ ꯊꯦꯡꯅ ꯆꯥꯕꯅ ꯆꯥꯛ ꯆꯥꯕ ꯇꯨꯝꯕ ꯉꯝꯗꯕꯅꯤꯅ ꯑꯗꯨꯅ ꯍꯦꯟꯅ ꯏꯁꯥꯗꯨ ꯍꯦꯟꯅ ꯅꯣꯏꯈꯠꯈ꯭ꯔꯦ ꯍꯥꯏꯕ
ꯅ ꯋꯥꯛ ꯑꯥꯎꯠꯀꯨꯝꯕ ꯇꯧꯋꯣ ꯑꯗ ꯀꯥꯏꯗꯩ ꯐꯤꯁꯤꯅꯥ ꯍꯥꯏꯗꯤ ꯍꯦꯟꯃꯜꯂꯦ
ꯉꯝ ꯉꯝ
ꯍꯌꯦꯡ ꯅ ꯅ ꯅꯣꯏ ꯍꯔꯣ ꯅꯪ ꯍꯥꯡꯕ ꯉꯝꯃꯣꯏ ꯅꯪ ꯀꯩꯒꯨꯝꯕ ꯅꯥꯕ ꯅꯥꯕ ꯑꯣꯏꯔꯒꯗꯤ
ꯑꯁ ꯑꯩꯅ ꯑꯣꯏꯅ ꯊꯥꯡ ꯇꯥꯔꯦꯗꯕ
ꯎꯝ ꯨꯒꫭꯀꯨꯜꯅꯥ ꯀꯩꯅꫭ ꯑꯥ ꯁꯨꯁꯃꯤꯇꯥ ꯕꯨ ꯊꯥꯥꯡꯕꯗ ꯃꯃꯥꯏꯅ ꯐꯥ ꯅꯣꯏ ꯍ‌ꯦꯔꫭꯅ ꯊꯥꯡꯕ ꯉꯝꯏꯌ‌ꯦꯃꫭ ꯔꯣꯃꯥꯟꯇꯤꯛ ꯀꯁꯤ ꯂꯣꯏ ꯐꯂꫭꯞ ꯆꯠꯂꯅꯤꯌ‌ꯦ ꯑꯗꯨꯅꯦ ꯎꯋꯦ ꯇꯣ ꯍꯥꯟ ꯊꯅ ꯄ ꯇ ꯀꯥꯏꯗ ꯄꯅꯤ ꯍꯦꯜꯂ
ꯀꯔꯤ ꯉꯥꯏꯍꯥꯛꯇꯪ ꯐꯝꯃꯗꯣ ꯍꯧꯒꯠꯐꯝ ꯉꯝꯗꯦ ꯑ ꯈꯣꯡ ꯑꯁꯦ ꯁꯤꯊꯔ ꯁꯥꯖꯤꯟꯍꯧꯦ ꯇꯥꯏꯞꯇ
ꯑ ꯑ ꯑꯁ ꯑ ꯂꯥꯏꯅꯥ ꯀ ꯀꯩꯅ ꯂꯩꯒꯅꯤꯀꯣ ꯅꯣꯏꯃꯜꯂꯁꯨ ꯌꯥꯗꯕꯅꯦ
ꯎꯝ
ꯁꯤꯗ ꯇꯧꯔꯤꯁꯦ
ꯑꯗ ꯅꯪ ꯊꯕꯛ ꯆꯠꯄꯗ ꯒꯥꯔꯤ ꯃꯆꯥꯗꯨꯗ ꯆꯠꯂꯝꯒꯅꯤ ꯈꯣꯡ ꯆꯠꯂꯣ ꯂꯥꯞꯁꯨ ꯂꯥꯞꯇꯕꯅꯦ
ꯒꯥꯔꯤ ꯃꯆꯥ ꯂꯩꯇꯦ
ꯑ ꯑꯗꯨ ꯂꯥꯏꯗ ꯆꯠꯂꯦꯔꯕ
ꯍꯣꯏ
ꯑꯗ ꯆꯠꯄ ꯀꯥꯟꯗꯗꯤ ꯍꯣꯏ ꯒꯥꯔꯤ ꯂꯥꯏꯟꯗ ꯆꯠꯄ ꯌꯥꯏ ꯍꯜꯂꯛꯑꯀꯥꯟꯗꯗꯤ ꯀꯩꯅꯣ ꯈꯣꯡꯅ ꯆꯠꯂꯣ ꯋꯥꯅ
ꯑꯁꯁꯨ ꯋꯥꯕꯅꯤꯅ ꯉꯝꯗꯦꯅ
ꯍꯪ ꯋꯥꯒꯗꯕꯅ ꯅꯪ ꯋꯦꯛꯇ ꯅꯨꯡꯉꯥꯏ ꯑꯃ ꯂꯩꯅꯤ ꯐꯤꯞꯇ ꯅꯥꯏꯟ ꯁꯨꯔꯤꯅꯤ ꯌꯥ ꯇ ꯀꯕ ꯎ ꯑꯣꯏꯁꯤꯗꯤ
ꯂꯦꯟꯕ ꯌꯥꯔꯅꯤ ꯅꯣꯏꯃ ꯅꯣꯏ
ꯍꯖ ꯍꯥꯎꯕꯗ ꯆꯔꯝ
ꯇꯔ ꯑꯍꯥꯎꯕꯗꯤ ꯑꯗꯨꯝ ꯆꯥꯏꯅꯦ ꯆꯥꯗꯗꯤ ꯌꯥꯗꯦ ꯆꯪꯉꯣ ꯌꯥꯗꯦꯕ
ꯑꯥꯎꯕ ꯃꯨꯁꯔꯦ ꯇꯨꯝ ꯆꯅ ꯍꯥꯏ ꯑꯗ ꯊꯕꯛ ꯆꯠꯄꯗꯨꯁꯨ ꯒꯥꯔꯤꯗ ꯑꯗꯨꯝ ꯆꯠꯂꯦ ꯍꯥꯏ ꯊꯕꯛ ꯋꯥꯔꯥꯛ ꯑꯥꯎꯠꯒꯨꯝꯕ ꯊꯕꯛ ꯑꯋꯥꯕꯁꯦ ꯇꯧꯔꯤꯑꯦꯕ ꯑꯗꯨꯏꯅꯦ ꯋꯦꯠꯇꯧ ꯌꯥꯝꯃꯤꯅ
ꯍꯣꯏ ꯊꯕꯛꯇꯤ ꯎꯝ ꯊꯕꯛꯇꯤ ꯌꯥꯝꯅ ꯉꯁꯤꯁꯨ ꯑꯍꯥꯎꯕ ꯆ
ꯑꯗꯨ ꯑꯣꯏꯅꯦꯅꯦ ꯌꯥꯗ꯭ꯔꯦ ꯌꯥꯗ꯭ꯔꯔꯤ
ꯑꯗꯨꯒꯤꯅꯦ ꯉꯁꯤꯁꯨ ꯌꯦꯟ ꯆꯥꯏꯌꯦ
ꯌꯦꯟ ꯍꯥꯎꯔꯝꯒꯅꯤ ꯀꯣ ꯀꯟꯅꯥꯅ ꯊꯣꯡꯉꯤꯅꯣ
ꯏꯅꯥꯎꯅꯨꯄꯤꯅ ꯊꯣꯡꯉꯦ
ꯃꯥꯕꯨ ꯊꯣꯡꯕ ꯍꯩꯕ꯭ꯔꯣ ꯃꯍꯥꯎꯒ ꯅꯣꯏꯗꯒꯤ ꯍꯦꯟꯕ꯭ꯔꯣ ꯊꯣꯡꯕꯖꯦ ꯍꯥꯎꯕꯖꯦ
ꯑꯗꯨꯝ ꯍꯥꯎꯋꯦ
ꯅꯅꯪ ꯅꯪ ꯅꯪꯒꯤ ꯃꯍꯥꯎꯅ ꯍꯦꯜꯂꯝꯒꯅꯤ ꯁꯛꯁꯨ ꯑꯗꯨꯝ ꯐꯖꯩ ꯅꯪꯅ ꯂꯣꯏ ꯍꯩꯔꯝꯗꯧ ꯃꯥꯂꯦ
ꯍꯩꯕꯅꯤꯗꯥ
ꯅꯪꯖꯨ ꯍꯣꯏ ꯅꯪꯖꯨ ꯍꯩꯔꯝꯒꯅꯤ
ꯅꯍꯥꯃꯨꯛ ꯅꯍꯥꯃꯨꯛ ꯆꯥꯏꯗꯨꯗꯤ ꯑꯩꯈꯣꯏ ꯀꯥꯎꯔ
ꯑ ꯑꯁ ꯑꯁ ꯑꯗ ꯅꯪ ꯊꯣꯡꯉꯤꯅꯤꯀꯣ ꯀꯥꯎꯔꯦ ꯊꯔꯣꯏ ꯀꯩꯅꯣ ꯇꯧꯕꯗꯨꯒ
ꯑꯂꯨ ꯆꯣꯞ ꯂꯣꯢ ꯀꯥꯏꯌꯦꯗ
ꯑꯗ ꯀꯩꯅꯣ ꯁꯦꯝꯒꯦ ꯇꯧꯕꯗꯣ ꯑꯂꯨ ꯕꯣꯔꯥꯔꯣ
ꯑꯂꯨ ꯆꯣꯞ ꯅꯠꯇ꯭ꯔꯣ
ꯑꯂꯨ ꯆꯣꯛ ꯑꯗꯨ ꯆꯥꯒꯦ ꯇꯧꯔꯒ ꯐ꯭ꯂꯣꯞ ꯆꯠꯂꯒ ꯊꯔꯣꯢ ꯑꯣꯢꯅ ꯊꯣꯡꯉꯤꯅꯦꯕ
ꯑꯁ ꯑꯗꯨꯗꯤ ꯏꯁ ꯑꯩ ꯑꯗꯨꯗꯤ ꯑꯩꯅ ꯅꯠꯇꯦꯀꯣ
ꯑꯗ ꯄ꯭ꯂꯣꯞ ꯆꯠꯄꯗꯤ ꯈꯪꯗꯦ ꯑꯃ ꯊꯔꯣꯏꯒ ꯀꯩꯅꯣ ꯇꯧꯕ ꯍꯥꯎꯋꯦ ꯅꯪꯅ ꯊꯣꯡꯅ ꯇ꯭ꯔꯥꯗ
ꯑꯩꯅ ꯊꯣꯡꯕꯅꯤ ꯀꯥꯎꯋꯦꯗ ꯑꯩꯁꯨ ꯀꯨꯏꯃꯟꯗꯅ
ꯀꯨꯏꯔꯁꯨ ꯍꯥꯎꯕꯅꯤꯅ ꯃꯍꯥꯎꯗꯣ ꯑꯩꯗꯤ ꯀꯥꯎꯗꯦ ꯍꯧꯖꯤꯛꯐꯥꯎ
ꯌꯥ ꯅꯤꯡꯖꯤꯡꯕꯒꯤꯅꯦꯕ ꯅꯪ ꯍꯥꯏꯖꯦ
ꯑꯦ ꯑꯗꯨꯝ ꯅꯤꯡꯁꯤꯡꯉꯤꯅꯦ ꯅꯪꯕꯨꯗꯤ ꯑꯩ ꯍꯥꯏꯗ꯭ꯔꯣ ꯉꯁꯥꯏ ꯅꯪ ꯈꯥꯜꯂꯤꯅꯦ ꯅꯨꯡꯇꯤꯒꯤ ꯑꯗꯨꯝ ꯈꯂꯤꯅꯦ ꯇꯨꯃꯝꯗꯥꯏꯗꯁꯨ
ꯃꯥꯜꯂꯦ ꯃꯥꯜꯂꯦ
ꯍꯥꯏꯗꯣꯛꯄ ꯀꯥꯟꯗꯁꯨ ꯈꯜꯂꯦ ꯑꯗꯣ ꯃꯪꯚꯥꯎ ꯎꯔꯤꯅꯦ ꯈꯟꯃꯟꯗꯅ ꯃꯪꯚꯥꯎ ꯍꯞꯇꯥ ꯈꯨꯗꯤꯡ ꯑꯗꯨꯝ ꯎꯔꯤꯅꯦ ꯑꯩꯅ ꯍꯥꯏꯗꯣꯛ ꯇꯕ ꯋꯥꯅꯤ ꯍꯥꯏꯗꯣꯛꯑꯗꯤ ꯅꯪꯅ ꯑꯃꯨꯛ ꯑꯩ ꯁꯥꯎꯒꯅꯤ ꯑꯩꯕꯨ ꯑꯃꯨꯛ ꯁꯥꯎꯒꯅꯤ ꯑꯗ ꯇꯜꯂꯕ ꯑꯩꯈꯣꯏꯒꯤ ꯐ꯭ꯔꯦꯟꯒꯤ ꯔꯤꯂꯦꯁꯟꯁꯤꯞꯗꯣ ꯀꯥꯏ ꯍꯥꯟꯅꯤꯡꯗꯕ ꯍꯥꯏ ꯇꯥꯔꯦ
ꯏꯁ
ꯑꯩꯒꯤ ꯑꯋꯥꯕꯗꯣ ꯐꯣꯡꯗꯣꯛꯄ ꯑ ꯑꯩꯒꯤ ꯑꯋꯥꯕꯗꯣ ꯐꯣꯡꯗꯣꯛꯄ ꯉꯝꯗꯅ ꯑꯗꯨꯝ ꯂꯩꯔꯤꯅꯦ ꯂꯣꯜꯂꯤꯅꯦ
ꯎꯝ
ꯅꯪꯗꯤ ꯈꯪꯉꯣꯢ ꯑꯝꯇ ꯀꯨꯏꯔꯦ ꯍꯥꯟꯅ ꯑꯩꯈꯣꯏ ꯎꯝ ꯊꯔꯣꯢ ꯆꯥꯗ꯭ꯔꯤꯉꯩꯗꯒꯤ ꯇꯧꯔꯕꯅꯦ ꯑꯩ ꯍꯥꯏꯗꯣꯛꯇꯕ ꯋꯥꯅꯤ ꯆꯍꯤ
ꯑꯗꯨꯗꯤ ꯆꯍꯤ ꯀꯌꯥ ꯁꯨꯔꯦ
ꯆꯍꯤ ꯑꯍꯨꯝ ꯃꯔꯤꯅꯤ ꯁꯨꯔꯦꯀꯣ ꯑꯩ ꯂꯣꯠꯄ ꯑꯩ ꯊꯥꯡꯕ ꯉꯝꯗꯅ ꯉꯁꯤ ꯑꯃ ꯍꯥꯏꯗꯣꯔꯕꯅꯤ ꯑꯩꯅ ꯉꯁꯤꯅ ꯍꯥꯏꯗꯧꯔꯛꯑꯕꯅꯤ ꯑꯩꯅ
ꯌꯥꯥꯝ ꯀꯨꯏꯅ ꯐꯨꯝꯃꯒ ꯊꯝꯃꯦꯀꯣ
ꯍꯅꯦ ꯑꯗꯨꯅꯤ ꯑꯩꯁꯦ ꯋꯥꯃꯟꯗ ꯊꯥꯡꯕ ꯉꯝꯗ꯭ꯔꯦ ꯊꯥꯡꯕ ꯉꯝꯗ꯭ꯔꯦꯕ ꯑꯩꯒꯤ ꯋꯥꯕꯗꯣ ꯑꯩ ꯑꯗꯨꯒꯤ ꯉꯁꯤ ꯍꯥꯏꯗꯣꯛꯖꯦ ꯇꯥꯟꯖꯥ ꯂꯩꯔꯤꯉꯩꯁꯤꯗ
ꯌꯥꯝ ꯂꯨꯝꯂꯝꯃꯅꯤ ꯑꯗꯨꯗꯤ
ꯂꯨꯝꯃꯦ ꯊꯥꯡꯕ ꯉꯝꯗ꯭ꯔꯦ ꯑꯗꯨꯏꯅꯦ ꯑꯩꯒ ꯋꯦꯠꯀ ꯅꯍꯥꯟ ꯁꯤꯛꯁꯇꯤ ꯇꯥꯕꯗꯣ ꯑꯗꯨ ꯈꯔ ꯌꯥꯎꯕ ꯑꯩ
ꯑꯣꯁ
ꯅꯨꯡꯉꯥꯏꯇꯦꯗ
ꯑꯗꯨꯅꯦ ꯑꯗꯨ ꯅꯪꯁꯨ ꯍꯟꯗꯛ ꯐꯤꯐꯇꯤ ꯅꯥꯏꯟ ꯇꯥꯏꯑꯦ ꯀꯃꯥꯏ ꯇꯧꯕꯅꯣ ꯑꯩꯒꯨꯝꯅ ꯃꯤ ꯑꯇꯩ ꯈꯟꯕ ꯃꯤꯒ ꯌꯥꯎꯕꯖꯥꯠꯔꯕ
ꯀꯥꯏꯗꯒꯤ ꯅꯨꯡꯉꯥꯏꯃꯟꯕꯒꯤꯅꯦ ꯑꯩꯗꯤ
ꯑꯗꯨ ꯃꯥꯏ ꯑꯣꯏꯔꯝꯗꯣꯡ ꯃꯥꯟꯗꯦꯗ ꯋꯥꯔꯤꯁꯦ ꯀꯩꯅꯣ ꯍꯥꯏꯇꯥꯔꯦ ꯋꯥꯈꯜ ꯆꯂꯥꯏꯅ ꯋꯥꯗꯤ ꯋꯥꯕꯅꯤꯍꯦ ꯅꯪ
ꯈꯪꯗꯦꯗ ꯅꯨꯡꯉꯥꯏ ꯃꯟꯕꯒꯤ
ꯎꯝ
ꯑꯁ ꯑꯩꯗꯨ ꯀꯪꯉꯨ ꯌꯥꯗ꯭ꯔꯦ ꯑꯩꯗꯣ ꯑꯗꯨꯝ ꯈꯣꯠꯇꯤ ꯍꯣꯠꯅꯕꯅꯦ ꯑꯗꯣ ꯉꯝꯗ꯭ꯔꯦ
ꯋꯥꯛꯥꯎ ꯇꯋꯣ
ꯑꯗꯣ ꯀꯃꯥꯏꯅ ꯇꯧꯗꯣꯏꯅꯣ
ꯑꯩ ꯅꯪꯅꯦꯀꯣ ꯇꯤꯞꯁ ꯍꯥꯏꯕꯤꯌꯨ ꯍꯥꯏꯕꯗꯣ
ꯃꯥꯅꯦ ꯃꯥꯅꯦ
ꯑꯁ ꯇꯤꯞꯁꯨꯗꯤ ꯌꯥꯝ ꯁꯥꯡꯉꯦ ꯅꯪ ꯅꯪ ꯐꯣꯂꯣ ꯇꯧꯕ ꯉꯝꯗꯧ ꯃꯥꯜꯂꯦ ꯑꯩꯈꯣꯏ ꯑꯩꯁꯦ
ꯑꯗꯣ ꯍꯥꯏꯕꯤꯌꯨꯅ
ꯆꯥꯛ ꯆꯥꯛ ꯆꯥꯔꯒꯁꯨꯅꯦ
ꯆꯥꯛ ꯆꯥꯔꯒꯁꯨ ꯋꯔꯥꯛ ꯑꯥꯎꯠ ꯇꯧꯔꯛ ꯅꯨꯡꯇꯤꯒꯤ ꯇ꯭ꯋꯦꯟꯇꯤ ꯐꯣꯔ ꯑꯥꯋꯥꯔꯁ ꯃꯅꯨꯡꯗ
ꯇꯨ ꯑꯋꯥꯔꯁꯀꯨꯝꯕ ꯑꯗꯨꯝꯋ ꯑꯥꯎ ꯇꯧꯕ ꯑꯌꯨꯛ ꯉ ꯍꯧꯒꯠꯀꯦꯔꯥ ꯍꯥꯏꯗꯤ ꯅꯪ ꯊꯕꯛ ꯆꯠꯄꯅꯤꯅ ꯑꯗꯣ ꯉꯝꯗꯧ ꯃꯥꯟꯗꯕ ꯃꯤꯗꯤ ꯗꯔꯇꯔ ꯑꯣꯏꯕꯅꯤꯅꯀꯣ ꯎꯝ ꯊꯕꯛ ꯂꯩꯇ꯭ꯔꯀꯥꯟꯗ ꯅꯪ ꯇꯥꯏꯃꯤꯡꯗꯨ ꯌꯦꯡꯉꯒ ꯆꯂꯣ ꯑꯌꯨꯛꯇ ꯆꯠꯂꯣ ꯄꯨꯡ ꯑꯃꯒꯨꯝꯕ ꯆꯦꯜꯂꯣ ꯗ ꯅꯨꯡꯊꯤꯟꯗꯨꯁꯨ ꯑꯗꯨꯝ ꯆꯠꯂꯣ ꯅ ꯒ꯭ꯔꯥꯎꯟ ꯂꯩꯕ꯭ꯔꯥ ꯅꯣꯏ ꯖꯒꯥꯗ
ꯂꯩꯇꯦꯗ
ꯒ꯭ꯔꯥꯎꯟ ꯂꯩꯇ꯭ꯔꯗꯤ ꯂꯝꯕꯤ ꯆꯦꯜꯂꯨ ꯃꯤ ꯑꯗꯨꯝ ꯆꯦꯅꯕꯅꯦ ꯑꯩꯈꯣꯏꯁꯨ ꯑꯩꯁꯨ ꯑꯗꯨꯝ ꯆꯦꯜꯂꯤꯅꯦ ꯅꯨꯡꯇꯤꯒꯤ ꯇꯨ ꯑꯥꯔꯒꯨꯝꯕ ꯒꯣꯜꯗ ꯍꯟꯗꯛ ꯁꯥꯟꯅꯩꯌꯦꯕꯀꯣ ꯍꯛꯆꯥꯡ ꯈꯔ ꯅꯨꯡꯉꯥꯏꯅꯦꯕ
ꯔꯣꯅꯦꯅ ꯍꯩꯅꯕꯩ ꯅꯠꯇꯦ ꯍꯛꯆꯥꯡ ꯈꯔ ꯐꯅꯕ ꯇ ꯋꯥꯅꯤ ꯅꯪ ꯅ ꯑꯃꯨꯛ ꯂꯥꯟꯅ ꯈꯜꯂꯝꯒꯅꯤꯀꯣ
ꯅꯪꯁꯨ ꯁꯥꯟꯅꯕ ꯆꯠꯈ꯭ꯔꯒꯦ ꯍꯥꯏꯕ꯭ꯔꯣ
ꯑꯩꯔꯣ
ꯑꯝ
ꯀꯔꯦ
ꯁꯥꯟꯅꯕ ꯆꯠꯈ꯭ꯔꯒꯦ ꯍꯥꯏꯕ꯭ꯔ
ꯆꯠꯇꯦꯗ ꯍꯣꯔꯦꯟ ꯅꯠꯇꯦ ꯅꯠꯇꯦ ꯁꯨꯝ ꯍꯛꯆꯥꯡꯒꯤ ꯍꯛꯆꯥꯡ ꯂꯩꯃꯟꯗꯨꯅ ꯍꯛꯆꯥꯡ ꯐꯅꯕꯅ ꯃꯤꯒꯤꯗꯤ ꯁꯤꯛꯁ ꯄꯦꯛ ꯊꯣꯛꯇ꯭ꯔꯣ
ꯎꯝ
ꯑꯩ ꯑꯩꯒꯤꯅ ꯁꯤꯛꯁ ꯅꯠꯇꯦ ꯋꯥꯔꯛ ꯑꯥꯎꯠ ꯇꯧꯃꯟꯦꯗꯣ ꯑꯩꯠ ꯄꯦꯛ ꯁꯨꯔꯕꯅꯦ
ꯑꯩꯗꯤ ꯇ꯭ꯔꯤꯄꯦꯛꯅꯦ
ꯊꯤ ꯄꯦꯛ